ꯑꯣ ꯏ ꯏꯆꯟ ꯇꯥꯕ꯭ꯔꯣ
ꯅꯪꯒꯤ ꯅꯦꯠꯋꯔꯛꯁꯦ ꯌꯥꯝ ꯅꯨꯡꯉꯥꯏꯇꯦ
ꯅꯦꯠꯋꯥꯔꯛꯁꯦ ꯍꯧꯖꯤꯛꯇꯤ ꯅꯨꯡꯉꯥꯏꯔꯕ ꯄꯨꯅꯤꯗ
ꯎꯝ ꯅꯨꯡꯉꯥꯏꯔꯦ ꯍꯧꯖꯤꯛꯇꯤ
ꯑꯗꯨꯖ ꯑ ꯑꯗꯨꯗꯤ
ꯑ ꯏꯟꯅꯔꯖꯤ ꯂꯦꯁ ꯇꯧꯔꯍꯦ ꯅꯣꯡꯃꯟꯕꯒꯤ
ꯌꯥꯝ ꯍꯔꯥꯎꯕ꯭ꯔꯣ
ꯏꯅꯔꯖꯤ ꯂꯩꯇ꯭ꯔꯦ
ꯏꯅꯔꯖꯤ ꯗ꯭ꯔꯤꯡ ꯈꯔ ꯊꯛꯈꯔꯣꯅꯤ ꯑꯗꯨꯗꯤ
ꯄꯩꯁꯥ ꯂꯩꯇꯦ
ꯄꯥꯡꯒꯟ ꯂꯩꯅꯕ ꯃꯍꯤꯁꯦ ꯀꯩꯅꯣ ꯊꯛꯈ꯭ꯔꯣ ꯅꯣꯡ ꯃꯪꯂꯛꯑꯦ ꯍꯧꯖꯤꯛꯇꯤ ꯆꯨꯗꯤ ꯆꯨꯗꯔ꯭ꯤ ꯆꯨꯒꯦ ꯇꯧꯑꯦ ꯅꯣꯡ ꯃꯥꯡꯉꯦ ꯆꯨꯒꯦ ꯇꯧꯋꯦ ꯆꯨ ꯆꯨꯗꯔꯤꯌꯦ
ꯑꯝ
ꯍꯧꯖꯤꯛꯇꯤ ꯀꯩꯗꯧꯔꯝꯃꯤꯅꯣ
ꯈꯪꯗꯦ ꯆꯥꯛ ꯊꯣꯡ ꯁꯤꯔꯥ ꯇꯧꯕ
ꯑꯦ ꯃꯩ ꯂꯥꯛꯄ꯭ꯔꯣ
ꯎꯝ ꯂꯥꯛꯑꯦ
ꯍꯣꯏ ꯃꯩ ꯂꯥꯛꯏꯉꯩꯗ ꯆꯥꯛꯇꯣ ꯊꯥꯒꯠꯂꯨꯅꯦ ꯍꯣꯔꯦꯟ ꯃꯩ ꯃꯩ ꯃꯨꯠꯈ꯭ꯔꯗꯤ ꯐꯔꯛꯇꯥꯅꯦꯕ
ꯎꯝ ꯑꯗꯨꯅꯦ
ꯆꯥꯛ ꯊꯥꯒꯠꯂꯣ ꯆꯥꯛ ꯊꯣꯡꯉꯣ ꯑꯗꯒꯤ ꯏꯔꯨꯖꯒꯤꯗꯤ ꯏꯔꯨꯖꯈ꯭ꯔꯣ ꯅꯠꯇ꯭ꯔꯣ
ꯎꯝ
ꯆꯥꯛ
ꯅꯪꯗꯤ ꯔꯦꯁ ꯇꯧꯅꯤꯡ ꯔꯣ
ꯉꯍꯥꯛ ꯂꯩꯔꯗꯤ ꯇꯧꯔꯅꯤ ꯎꯝ ꯃ ꯃꯇꯝ ꯈꯔ ꯂꯩꯔꯒ ꯇꯧꯕꯒꯦ ꯇꯧꯕꯅꯦ ꯑꯩꯁꯨ ꯍꯣꯔꯦꯟ ꯀꯩꯅꯣꯗ ꯆꯠꯀꯅꯤ ꯑꯩꯈꯣꯏ ꯏꯆꯦ ꯍꯣꯏꯗ
ꯀꯩꯒꯤ
ꯆꯥꯛ ꯆꯥꯕ ꯂꯥꯛꯑꯣ ꯍꯥꯏꯌꯦ ꯍꯌꯦꯡ ꯌꯨꯝꯗ ꯆꯠꯂꯒꯦꯅ
ꯑꯣ
ꯆꯥꯛ ꯆꯥꯃꯤꯟꯅꯁꯤ ꯂꯥꯛꯑꯣ ꯍꯥꯏꯌꯦ
ꯆꯠꯂꯨ ꯆꯠꯂꯨ
ꯎꯝ
ꯏꯟꯁꯥꯡ ꯍꯥꯎꯔꯅꯤ ꯌꯥꯝꯅꯤ ꯌꯥꯝ ꯆꯥꯎ
ꯉ ꯉꯍꯥꯛ ꯄꯣꯊꯥꯔꯒ ꯆꯠꯄꯅ ꯐꯒꯗ꯭ꯔꯥ ꯄꯣꯊꯥꯗꯕꯤꯁꯤ ꯆꯠꯄꯅ ꯐꯒꯗ꯭ꯔꯥ ꯈꯪꯗꯦꯅꯦ
ꯈꯪꯗꯦ ꯅꯪ ꯈꯨꯨꯁꯤꯅꯤ
ꯅꯪꯁꯨ ꯍꯥꯏꯌꯨꯗꯅ ꯄꯣꯊꯥꯔꯒ ꯆꯠꯂꯣ ꯑꯗꯨ ꯑꯗꯥꯗꯣ ꯔ ꯍꯥꯏ ꯑꯩꯒꯤ ꯑꯄꯥꯝꯕ ꯇꯧꯅꯤꯡꯗꯦꯅꯦ ꯅꯪꯒꯤ ꯑꯄꯥꯝꯕꯁꯨ ꯑꯩ ꯇꯧꯅꯤꯡꯉꯤꯅꯦ
ꯎ ꯇꯧꯋꯦꯍ ꯅꯪ
ꯇꯧꯗꯦ ꯇꯥꯎꯗꯦ
ꯎꯝ ꯅꯪꯅꯦ ꯇꯧꯗꯕꯗꯨꯗꯤ ꯅꯪꯒꯤ ꯑꯄꯥꯝꯕꯊꯛꯇ ꯇꯧꯕꯗꯣ
ꯑꯩꯗꯤ ꯇꯧꯋꯦ
ꯎ ꯇꯕꯨꯗꯕꯤ ꯍꯗꯦꯟ ꯅꯆꯤꯟ ꯊꯤ ꯀꯩꯅꯣꯗ ꯍꯣꯔꯦꯟ ꯆꯠꯂꯅꯤ ꯆꯠꯂꯒ ꯀꯩ ꯀꯩꯅꯣ ꯆꯥꯔꯨꯔꯒ ꯑꯃꯨꯛ ꯍꯜꯂꯛꯄ ꯇꯥꯕꯅꯦ
ꯑꯝ
ꯍꯁꯔ
ꯊꯡꯦꯅ ꯑꯜꯂ ꯀꯅꯨꯀꯣ
ꯍꯣꯏ ꯊꯦꯡꯕ ꯍꯥꯏꯁꯦ ꯄꯨꯡ ꯇꯔꯦꯠ ꯃꯈꯥꯏꯅ ꯑꯩ ꯇꯥꯗꯧ ꯃꯥꯜꯂꯦ ꯅꯪ ꯀꯩꯅꯣꯗꯤ ꯆꯦ ꯍꯌꯦꯡ ꯊꯤꯜꯂꯨꯗꯣꯏꯔꯣ ꯗꯥ
ꯈꯪꯗ꯭ꯔꯦꯅꯦ ꯀꯔꯤ ꯇꯧꯁꯤꯔꯥ ꯑꯣꯔꯤꯖꯤꯅꯦꯜ ꯆꯦꯗꫭ ꯄꯨꯔꯧ ꯐꯌꯦ ꯅꯣꯏ ꯑꯪꯀꯜꯗꯣ ꯑꯃꯨꯛ ꯂꯥꯛꯂꯔꯣꯏꯗ꯭ꯔꯣ
ꯂꯥꯛꯄꯕꯨꯗꯤ ꯂꯥꯛꯀꯅꯤꯍꯦ ꯍꯪ ꯉꯁꯤ ꯆ ꯌꯨꯝꯁꯛ ꯀꯩꯁ ꯁꯒꯣꯜ ꯁꯦꯟ ꯑꯗꯨꯝ ꯂꯥꯛꯀꯅꯤ ꯃꯣꯏꯗꯤ ꯁꯀꯣꯔꯜ ꯌꯥꯎꯗꯤ ꯑꯗꯨꯝ ꯑꯗꯨꯝ ꯂꯥꯛꯀꯅꯤ
ꯑꯣ ꯑꯣ ꯑꯗꯨꯗꯤ ꯍꯌꯦꯡ ꯕꯖꯥꯔ ꯆꯠꯍꯜꯂꯒꯦ ꯏꯅꯥꯎꯅꯨꯄꯥꯁꯦ
ꯗꯒꯨꯝꯕ ꯑꯃꯨꯛ ꯂꯥꯛꯄ ꯌꯥꯏꯗꯅ ꯑꯩ ꯍꯣꯔꯦꯟ ꯍꯪꯕꯤꯒꯦ ꯑꯩ ꯐꯣꯟ ꯇꯧꯗ꯭ꯔꯤ ꯐꯣꯟ ꯇ ꯀ ꯐꯔꯂ ꯀꯩꯅꯣ ꯍꯪꯒꯦꯕ ꯆꯦꯗꯣ ꯊꯤꯟꯒꯗꯤ ꯊꯤꯟꯈ꯭ꯔꯣ ꯀꯩꯅꯣ
ꯑꯗꯨ ꯃꯥꯏꯒ꯭ꯔꯦꯁꯟꯗꯨꯅꯤꯅꯦꯍꯦ ꯑꯣꯔꯤꯖꯤꯅꯦꯜ ꯄꯨꯔꯛꯑꯣ ꯍꯥꯏꯁꯦ
ꯃꯥꯏꯒ꯭ꯔꯦꯁꯟꯒꯤ ꯑꯣꯔꯤꯖꯤꯅꯦꯜ
ꯎꯝ
ꯃꯥꯏꯒ꯭ꯔꯦꯁꯟ ꯑꯣꯔꯤꯖꯤꯅꯦꯜ ꯂꯧꯗꯕ꯭ꯔꯕ
ꯍꯣꯏ ꯁ꯭ꯀꯨꯜꯗ ꯄꯨꯔꯛꯑꯣ ꯍꯥꯏꯌꯦ ꯂꯧꯔꯦ ꯑꯣꯔꯤꯖꯤꯅꯦꯜꯗꯣ ꯄꯨꯔꯥ ꯑꯣ ꯍꯥꯏꯌꯦꯕ
ꯍꯣꯏ ꯍꯣꯏ ꯄꯨꯔꯛꯑꯣ ꯍꯥꯏꯕꯗꯨꯣ ꯍꯌꯦꯡ ꯄꯤꯈ꯭ꯔꯣꯕ ꯍꯌꯦꯡ ꯊꯤꯟꯈ꯭ꯔꯣꯕ
ꯎꯝ ꯑꯗꯨ ꯑꯣꯏꯔꯁꯨ ꯍꯌꯦꯡꯁꯦ ꯀꯔꯤꯅꯣꯗꯤꯗꯔꯥ ꯀꯥꯎꯟꯁꯤꯜꯗ ꯑꯃꯨꯛ ꯆꯠꯀꯅꯤꯅ
ꯀꯥꯎꯁꯤꯜꯗ ꯆꯠꯄꯗꯨꯣ ꯃꯥꯏꯒ꯭ꯔꯦꯁꯟ ꯆꯪꯗ꯭ꯣꯏꯔꯣ
ꯑꯥ ꯑꯗꯨ ꯆꯦꯗꯣ ꯎꯠꯊꯜꯂꯣ ꯍꯥꯏꯌꯦꯦ
ꯑꯩ ꯐꯣꯟ ꯇꯧꯋꯦ ꯅꯣꯏ ꯀꯩꯅꯣꯗꯣ ꯉꯁꯥꯏ ꯅꯪ ꯅꯝꯕꯔ ꯊꯥꯔꯛꯄꯗꯣ ꯐꯣꯟ ꯇꯧꯕ ꯀꯥꯟꯗꯩꯅꯣ ꯇꯌꯦ ꯄꯥꯏ ꯕ
ꯇꯦ
ꯐꯣꯟ ꯄꯥꯏꯗꯦ ꯍꯪꯕꯤꯒꯦ ꯇꯧꯕꯅꯦ ꯃꯥꯏꯒ꯭ꯔꯦꯁꯟꯗꯣ ꯎꯀꯥꯎꯁꯤꯡꯗ ꯎꯠꯂꯣ ꯍꯥꯏ ꯍꯥꯏꯕ
ꯎꯝ
ꯀꯩꯒꯤ ꯑꯣꯏꯖꯅꯅ ꯎꯠꯄꯒꯤ ꯗꯔꯀꯥꯔ ꯂꯩꯔꯝꯝꯕꯅ ꯑꯩ ꯑꯃꯨꯛ ꯍꯣꯔꯦꯟ ꯍꯣꯔꯦꯟ ꯑꯃꯨꯛ ꯇꯧꯒꯦ ꯀꯩꯒꯤꯣꯕꯤ ꯆꯂ ꯆꯥꯛ ꯊꯥꯒꯠꯂꯕꯣ
ꯑꯝ
ꯎꯝ ꯑꯗꯨꯗꯤ ꯆꯥꯛ ꯊꯥꯛꯄ ꯂꯣꯏꯔꯒ ꯀꯩ ꯀꯩ ꯇꯧꯔꯅꯤ ꯑꯗꯨꯗꯤ
ꯅꯁꯛꯒ ꯌꯦꯡꯅꯤꯡꯉꯦ
ꯎꯝ
ꯀꯣ ꯇꯧ ꯇꯧꯗꯕꯒꯤ ꯅꯨꯡꯉꯥꯏꯇꯦꯀꯣ
ꯁꯤ
ꯏꯗꯤ ꯍꯀꯣ ꯑꯗꯨꯝ ꯇꯧꯋꯦꯗꯅ ꯏꯕꯥꯅꯤꯗꯤ ꯇꯕ
ꯍꯣꯏ ꯅꯣꯡꯁꯨꯨꯅ ꯁꯨꯗꯕꯅ ꯐꯕ꯭ꯔꯕ
ꯁꯨꯕꯅ ꯐꯥꯏ ꯁꯃꯟꯕꯒꯤ
ꯌꯥꯝ ꯁꯥꯏꯀꯣ
ꯎꯝ
ꯁꯨꯕꯅ ꯐꯩ
ꯁꯨꯨꯔꯅꯤ
ꯅꯣꯡꯃꯉꯛꯄꯒꯤ ꯈꯔ ꯃꯅꯨꯡꯗ ꯑꯗꯨꯝ ꯂꯩꯕ ꯌꯥꯔꯦ ꯈꯔ ꯃꯅꯨꯡꯗ ꯉꯁꯥꯏꯗꯤ ꯌꯥꯝ ꯁꯥꯕꯅꯦꯕ ꯈꯪꯗꯦꯅꯤ ꯏꯔꯖ ꯊꯑ ꯇꯨꯝꯕꯥ ꯐꯒꯗ꯭ꯔꯥ ꯏꯔꯨꯖꯗꯕꯤꯗ ꯇꯨꯝꯃꯒ ꯍꯣꯔꯦꯟ ꯍꯧꯒꯠꯂꯒ ꯂꯨꯔꯒ ꯆꯠꯄꯅ ꯐꯒꯗ꯭ꯔꯥ ꯈꯪꯗ꯭ꯔꯦ ꯊꯑꯣꯏꯁꯦ ꯎꯝ ꯍꯦ ꯅꯨꯡꯁꯤꯕꯤ ꯅꯨꯡꯁꯤꯕꯤ ꯅꯕ ꯑꯅꯤꯈꯛ ꯍꯌꯦꯡ ꯂꯣꯏꯒꯗ꯭ꯔꯣ ꯂꯧ ꯂꯧꯔꯥꯡ ꯀꯕꯗꯣ
ꯍꯅꯤ
ꯈꯪ ꯅꯨꯃꯤꯠ ꯀꯌꯥꯅꯤ ꯆꯪꯕ
ꯍꯍꯨꯝ ꯃꯔꯤ
ꯑꯩꯁꯨ ꯃꯇꯦꯡ ꯄꯥꯡꯕꯤ ꯌꯥꯏꯅꯦ ꯃꯇꯦꯡ ꯄꯥꯡꯕꯤꯕ ꯌꯥꯏꯌꯦ ꯏꯔꯥꯡꯁꯨ ꯐꯠꯇꯦ ꯑꯗꯨ ꯐꯪꯅꯤꯡꯉꯁꯨ ꯎꯄꯥꯏ ꯂꯩꯇ꯭ꯔꯦ
ꯎꯝ
ꯎꯝ ꯃꯟꯗꯦꯗ ꯂꯥꯛꯑꯣꯔꯣ ꯅꯠꯇ꯭ꯔꯒ
ꯈꯪꯗꯦ ꯏꯔꯥꯡ ꯐꯠꯇꯦ
ꯏꯔꯥꯡ ꯐꯠꯇꯤ ꯀꯩꯗꯧꯗꯣꯏꯅꯣ ꯂꯝꯕꯤꯗ ꯀꯩꯁꯨ ꯇꯧꯗꯧꯗꯕ ꯅꯣꯏ ꯅꯣꯏ ꯈꯨꯟꯒꯤ ꯃꯤ ꯕꯖꯥꯔ ꯑꯗꯨꯝ ꯀꯥꯕ ꯅꯠꯇ꯭ꯔꯣ
ꯎꯝ ꯀꯑꯌꯦ ꯑꯗꯨ ꯑꯣꯏꯔꯁꯨ ꯈꯪꯗꯦ
ꯀꯗ ꯐꯪꯁꯤꯅ ꯭ꯌꯥꯟ ꯇꯥꯟꯗꯔꯦꯗ ꯎꯝ ꯅ ꯅꯍꯪ ꯅꯨꯄꯥꯒꯤꯗꯨꯣ ꯃꯥꯏꯒ꯭ꯔꯦꯁꯟ ꯀꯥꯎꯟꯁꯤꯜꯗꯨ ꯑꯣꯠꯇ꯭ꯔꯁꯨ ꯌꯥꯗ ꯌꯥꯔꯝꯒꯅꯤꯗ
ꯈꯪꯗꯦ ꯍꯣꯔꯦꯟ ꯐꯣꯟꯗꯣ ꯇꯧꯔꯣ
ꯇꯧꯔꯒ ꯈꯪꯗꯦ ꯃꯥ ꯊꯕꯛ ꯆꯤꯟꯕꯩꯔꯥ ꯐꯣꯟꯁꯨꯨ ꯀꯥꯏ ꯄꯥꯏꯈꯤꯦꯅꯤ
ꯋꯥꯆꯦꯞꯇ ꯍꯥꯏ ꯍꯜꯂꯣ ꯊꯥꯔꯣꯅꯦ
ꯅꯠꯇꯦ ꯍꯣꯔꯦꯟ ꯑꯗꯨꯝ ꯀꯣꯜ ꯇꯧꯔꯒꯦ ꯄꯥꯏꯔꯛꯀꯅꯤꯗ ꯀꯩ ꯌꯦꯟꯖꯥꯡ ꯊꯣꯡꯗꯣꯏꯅꯣ
ꯑꯦ ꯏꯟꯁꯥꯟꯁꯥꯅ ꯂꯩꯇꯦ ꯍꯋꯥꯏꯁꯨ ꯆꯥꯕ ꯇꯜꯂꯦ ꯑꯜꯂꯨꯁꯨꯇꯥ ꯆꯥꯕ ꯍꯥꯥꯎꯇꯦ
ꯀꯩ ꯍꯋꯥꯏꯅ
ꯑꯣꯔꯦꯟꯖ ꯀꯂꯔꯗꯨ
ꯎ ꯍꯋꯥꯏ ꯀꯪꯇꯛꯅꯣ
ꯅꯠꯇꯦ ꯃꯨꯁꫭꯔꯤꯗꫭ
ꯋꯥꯏꯠ ꯃꯁꯨꯔ ꯑꯣ ꯑꯣꯔꯦꯟꯖꯅꯤꯀꯣ
ꯎꯝ ꯍꯋꯥꯏꯗꯤ ꯕ꯭ꯂꯦꯛ ꯇꯧ ꯀꯔꯤ ꯍꯥꯏꯕ꯭ꯔꯥ ꯃꫭꯡꯀꯤ ꯃꯣꯡꯀꯤ ꯆꯅꯥꯗꯣ ꯈꯪꯕ꯭ꯔꯥ
ꯁꯅꯥꯗꯣ ꯍꯣꯏ ꯈꯪꯉꯦ
ꯕ꯭ꯔꯥꯎꯟ ꯀꯂꯔꯗꯣ
ꯈꯪꯉꯦ ꯈꯪꯉꯦ
ꯎꯝ ꯑꯗꯨ ꯍꯥꯎꯦ
ꯑꯗꯨ ꯃꯊꯪꯗ ꯂꯩꯔꯨ ꯑꯗꯨꯗꯤꯀꯣ
ꯎꯝ ꯑꯗꯨ ꯑꯦꯟꯁꯥꯡ ꯍꯥꯎꯇꯕ ꯀꯥꯟꯗ ꯅꯠꯇꯦ ꯏꯟꯁꯥꯡ ꯍꯥꯎꯗꯕ ꯍꯧ ꯀꯥꯟꯗꯀꯣ ꯐꯖꯅ ꯇꯤꯡꯉꯒ ꯀꯨꯀꯔꯗ ꯀꯥꯝꯃꯒ ꯀꯥꯡꯉꯧ ꯇꯧꯕꯗꯣ ꯍꯥꯎꯋꯦꯕ
ꯑꯗꯨꯁꯨ ꯍꯥꯎꯕꯅꯦ ꯍꯋꯥꯏ ꯈꯨꯗꯤꯡꯃꯛꯁꯦ ꯐꯖꯅ ꯀꯥꯝꯃꯒꯅꯦ ꯀꯩꯅꯣ ꯇꯧꯕꯗꯤꯦ ꯍꯥꯎꯕꯅꯤꯗ
ꯅꯠꯇꯦ ꯃꯨꯡꯀꯤ ꯆꯅꯥ ꯗꯨꯗꯤ ꯍꯥꯎꯋꯦꯕ
ꯎ
ꯍꯠꯇꯦ ꯀꯝꯕꯗ ꯏ ꯋꯥꯂꯗꯅꯥ
ꯈꯪꯉꯦ ꯍꯋꯥꯏ ꯀꯥꯡꯇ ꯑꯣꯏꯒꯦꯔꯥ ꯀꯥ ꯑꯃꯒꯀ ꯊꯣꯡꯕꯗꯤ ꯂꯣꯏ ꯍꯥꯎꯋꯦꯕ ꯑꯩꯒꯤꯗꯤ
ꯑꯩꯒ ꯏ ꯏꯠ ꯀꯣꯝꯕ ꯑꯦ ꯃꯍꯤ ꯍꯥꯞꯇꯕꯤꯗ ꯀꯥꯡꯉꯧ ꯉꯥꯎꯧꯕꯗꯨꯅꯤ ꯑꯩꯅ
ꯊꯥꯎ ꯍꯣꯏ ꯊꯥꯎ ꯌꯦꯟꯖꯥꯡ ꯑꯣꯏꯔꯁꯨꯀꯣ ꯍꯋꯥꯏꯗꯅ ꯐꯖꯅ ꯀꯥꯝꯃꯦꯗꯅ ꯑꯗꯨꯒ ꯊꯥꯎ ꯁꯣꯛ ꯇꯧꯔꯒ ꯑꯗꯨꯝ ꯊꯣꯡꯉꯗꯤ ꯐꯖꯅ ꯊꯣꯡꯉꯗꯤ ꯍꯥꯎꯋꯦꯕ ꯑꯩꯗꯤ
ꯎꯝ ꯍꯥꯏꯕꯦ ꯍꯦ
ꯍꯋꯦ ꯅꯪꯗꯤ ꯏꯟꯖꯥꯡ ꯊꯣꯡꯕ ꯍꯩꯕꯅꯤꯅꯀꯣ ꯂꯪꯅ ꯊꯣꯡꯕ ꯏꯟꯁꯥꯡ ꯆꯥꯕ ꯐꯪꯈꯤꯗ꯭ꯔꯦ
ꯎꯝ ꯏꯔꯥꯡ ꯐꯕ ꯀꯥꯟꯗ ꯑꯃꯨꯛ ꯄꯥꯔꯇꯤ ꯇꯧꯁꯤ
ꯏꯔꯥꯡꯁꯦ ꯐꯔ ꯌꯥꯝ ꯄꯥꯛ ꯐꯗꯧ ꯃꯥꯟꯗ꯭ꯔꯦꯅꯦ
ꯎꯝ
ꯇꯔꯦ
ꯑꯗꯨꯅꯤ
ꯌꯥꯝ ꯐꯠꯈꯤꯗ꯭ꯔꯦꯅꯦ ꯁꯤ ꯄꯥꯟ ꯆꯥꯕ ꯃꯤꯁꯤꯡꯁꯦ
ꯃꯥꯏ ꯍꯥꯏ ꯀꯅꯣ
ꯍꯥꯏ ꯀꯦ ꯐꯠꯇ ꯄꯨꯡ ꯃꯔꯤꯗꯤ ꯇꯥꯁꯜꯂꯑꯦ
ꯃꯔꯤ ꯃꯈꯥꯏ ꯑꯗꯨꯋꯥꯏꯗ ꯆꯠꯂꯣ ꯉꯟꯅ ꯆꯠꯂꯣ ꯑꯗꯨꯒ ꯉꯟꯅ ꯍꯂꯑꯣ
ꯉꯟꯅ ꯆꯠꯂꯒꯁꯨ ꯀꯩꯅꯣ ꯇꯧꯔꯦ ꯑꯩꯗꯤ ꯏꯟꯁꯥꯡ ꯊꯣꯡꯉꯍꯦ ꯃꯣꯏ ꯊꯣꯡꯕ ꯂꯣꯏꯔꯦ ꯍꯥꯏꯔ ꯀꯥꯟꯗ ꯆꯥꯕ ꯆꯠꯇꯣꯏꯅꯤ ꯏꯁꯩ ꯑꯩ ꯀꯃꯥꯏꯅ ꯉꯟꯅ ꯆꯠꯂꯁꯨ ꯀꯩꯁ ꯇꯅꯤꯡꯉ ꯂꯩꯇ ꯁꯤꯗ ꯁꯤꯗ ꯄꯣꯊꯥꯔꯒ ꯆꯠꯇꯨꯅ ꯐꯩ ꯄꯨꯡ ꯄꯨꯡ ꯇꯔꯨꯛ ꯑꯗꯨꯋꯥꯏꯗ ꯆꯠꯈꯤ ꯌꯥꯏꯅ ꯄꯨꯡ ꯇꯨꯗꯦ ꯆꯠꯂꯒ ꯇꯔꯦꯠ ꯇꯔꯦꯠ ꯃꯈꯥꯏꯗ ꯍꯜꯂꯛꯂꯣꯏꯔꯦ
ꯎꯝ
ꯎꯝ ꯅꯪꯗꯤ ꯏꯆꯥ ꯏꯟꯗꯥꯡ ꯊꯣꯡꯉꯒ ꯊꯕꯛ ꯂꯣꯏꯔꯅꯦ ꯑꯗꯨꯗꯤ
ꯎꯝ
ꯌꯥꯝ ꯐꯩꯌꯦ
ꯄꯠꯇꯦ
ꯌꯥꯝ ꯐꯩꯗ ꯑꯩꯗꯤ ꯀꯩꯅꯣ ꯇꯧꯔ ꯉꯥꯡ ꯂꯩꯒ ꯇꯨꯝꯃꯨꯔꯅꯤ ꯇꯨꯝꯗ꯭ꯔꯗꯤ ꯍꯣꯔꯦꯟ ꯐꯛꯛꯇꯥꯔꯅꯦꯕ ꯊꯣꯛꯄꯗꯣ ꯉꯝꯃꯔꯣꯏ ꯅꯣꯡꯁꯦ ꯑꯃꯨꯛ ꯅꯣꯏꯔꯣꯝꯗ ꯑꯃꯨꯛ ꯍꯪꯉꯛꯏꯗ ꯄꯨꯡꯉꯥꯟ ꯉꯥꯜꯂꯛꯏꯕ ꯑꯃꯨꯛ
ꯑꯦꯁ ꯎꯕ꯭ꯔꯅꯦ
ꯍꯣꯏ ꯅꯣꯏꯔꯣꯝꯗ ꯂꯣꯏ ꯉꯥꯜꯂꯦꯕ
ꯎ ꯅꯆꯤꯟ ꯊꯤꯒꯅꯨ ꯎꯔꯣꯏ
ꯑꯦ ꯅꯣꯏꯔꯣꯝꯗ ꯍꯥꯏꯗꯤ ꯀꯩꯅꯣꯅꯤꯗ ꯅꯣꯏ ꯅꯣꯏ ꯅꯣꯏꯒꯤ ꯃꯥꯏꯀꯩꯗ ꯍꯥꯏꯇꯥꯔꯦꯀꯣ
ꯑꯣ
ꯑꯗꯨꯔꯣꯝꯗ ꯑꯃꯨꯛ ꯉꯥꯜꯂꯛꯑꯦꯕ ꯉꯁꯥꯏ ꯃꯃꯝꯕꯅꯦꯕ
ꯎꯝ
ꯁ ꯍꯩꯀ꯭ꯔꯨ ꯑꯅꯤ ꯑꯍꯨꯝ ꯆꯥꯥꯁꯜꯂꯨꯔꯒ ꯀꯩꯅꯣ ꯇꯧꯋꯦꯗ ꯄꯨꯛꯁꯦ ꯆꯥꯛꯁꯦ ꯑꯃꯨꯛ ꯂꯥꯝꯈꯠꯂꯛꯄ꯭ꯔꯥ ꯀꯩꯅꯣꯝ ꯇꯧꯋꯤ
ꯊꯃꯁ ꯆꯩꯔꯥ
ꯑꯩꯁ ꯊꯝꯃꯣꯏꯗ ꯀꯔꯤꯒꯤ ꯊꯝꯕꯅꯣ ꯊꯝꯕꯩ ꯋꯥꯏ ꯊꯝꯕꯩ ꯋꯥꯔꯤ ꯇꯧꯔꯛꯀꯅꯨ
ꯀꯔꯤꯒꯤ ꯊꯝꯗꯦꯕ ꯍꯩꯅꯧ ꯄꯥꯟ ꯅꯣꯏꯔꯣꯞꯗꯥ
ꯄꯥꯂꯦ
ꯃꯟ ꯃꯨꯟꯗ꯭ꯔꯤꯕ
ꯃꯨꯜꯂꯦ
ꯄꯨꯂꯦ
ꯀꯅꯥꯅꯣ ꯀꯧꯔꯤꯗꯨꯅ
ꯍ ꯨꯟ ꯍꯩꯅꯧ ꯑꯃꯨꯟꯕ ꯌꯥꯝ ꯍꯥꯎꯋꯦ ꯉꯔꯥꯡ ꯑꯩ ꯆꯥꯕꯗꯣ
ꯑꯣ ꯍꯥꯎꯔꯝꯒꯅꯤ ꯃꯁꯛꯇꯣ
ꯍꯣꯏ ꯍꯣꯏ